ꯍꯜꯂꯣ
ꯇꯥꯕ꯭ꯔꯣ
ꯎꯝ ꯇꯥꯏꯌꯦ
ꯀꯗꯧꯔꯤꯅꯣ
ꯀꯔꯤ ꯇꯧꯕ꯭ꯔꯥ
ꯀꯩꯁꯨ ꯇꯧꯗꯦ ꯅꯪꯗꯤ
ꯑꯩꯁꯨ ꯀꯩꯁꯨ ꯇꯧꯗꯦ ꯁꯨꯝ ꯏꯃꯨꯡꯗ ꯐꯝꯃꯒ ꯂꯩ꯫
ꯍꯝ
ꯆꯥꯔꯕꯣ
ꯎꯝ ꯆꯥꯔꯦ꯫
ꯎꯪ ꯑꯍꯥꯎꯕ ꯆꯥꯕ꯭ꯔꯣ ꯑꯦꯟꯖꯥꯡ
ꯍꯦꯟꯁꯥꯡ ꯍꯥꯎꯃꯟꯗꯅ ꯑꯂꯨꯅꯤꯗꯥ ꯆꯥꯕ
ꯑꯂꯨ ꯍꯥꯎꯔꯦꯅ ꯀꯅꯥꯅ ꯊꯣꯡꯕ?
ꯑꯩꯅ ꯊꯣꯡꯕ
ꯐꯩꯅꯦ ꯅꯪ ꯈꯛꯇꯅꯤꯅꯦ ꯊꯣꯡꯕ ꯀꯣꯜ ꯇꯧꯕꯗ꯫ ꯏꯃꯥꯟꯅꯕꯁꯤꯡꯗ
ꯆꯥꯛ ꯊꯣꯡꯕ ꯃꯤ ꯂꯩꯇꯦꯅꯦ ꯊꯣꯡꯅꯤꯡꯗꯕꯅ ꯁꯤꯗꯧꯔꯦ꯫
ꯍꯩꯏꯠ ꯀꯔꯤ ꯊꯣꯡꯅꯤꯡꯗꯕꯅꯦ ꯊꯣꯛꯉꯣ-ꯊꯣꯛꯉꯣ ꯍꯩꯅꯕ ꯍꯦꯕꯤꯠ ꯑꯣꯏꯅꯕ ꯇꯧꯔꯣ꯫
ꯆꯥꯛ ꯊꯣꯡꯕꯁꯨ ꯌꯥꯝ ꯇꯟꯕꯅꯦ ꯀꯔꯤꯅ
ꯊꯣꯡꯕ ꯇꯝꯃꯟꯕꯒꯤ ꯑꯂꯨ ꯊꯣꯡꯕ
ꯎꯝ ꯊꯣꯡꯕꯤꯔꯁꯨ ꯑꯁ ꯑꯁꯤ ꯍꯦꯟꯖꯥꯡ ꯍꯥꯎꯇꯦ ꯆꯥꯅꯤꯡꯗꯦ ꯑꯗꯨꯃꯥꯏꯅ ꯍꯥꯏꯕꯁꯨ ꯌꯥꯎ ꯌꯥꯎꯋꯦ
ꯑꯣ ꯅꯪ-ꯅꯪ ꯅꯊꯟꯗ ꯂꯩꯕ꯭ꯔꯥ ꯅꯠ ꯅꯠꯇ꯭ꯔꯒ ꯏꯃꯨꯡꯁꯤꯡꯒ
ꯎꯝ ꯏꯆꯦ ꯈꯣꯏꯒ ꯂꯩꯃꯤꯟꯅꯕ꯫
ꯂꯦꯟꯗ
ꯎꯝ
ꯑꯣ ꯀꯩ ꯇꯝꯔꯤꯅꯣ ꯀꯣꯂꯦꯖ ꯀꯥꯔꯤꯔꯣ
ꯑꯥ ꯀꯣꯂꯦꯖ ꯀꯔꯤ
ꯐꯩꯅꯦ ꯑꯗꯨꯗꯤ
ꯂꯝꯝꯄꯥꯛꯇ ꯂꯩꯔꯝꯅꯤ ꯍꯥꯏ
ꯎꯝ
ꯁꯥꯕ꯭ꯔꯣ ꯑꯗꯨꯗꯗꯤ
ꯑꯩ ꯁꯥꯏꯦ ꯀꯞꯅꯤꯡꯉꯦ ꯁꯥꯃꯅꯨꯉꯦ
ꯀꯝ ꯐ꯭ꯂꯦꯛꯁꯟ ꯐꯥꯅꯤꯡꯉꯦ ꯐꯔꯦ ꯍꯥꯏ ꯁꯥꯕꯅ
ꯄꯝꯕ꯭ꯔꯦꯗ ꯀꯔꯤ
ꯏꯁꯁ ꯀꯝꯄ꯭ꯂꯦꯟꯁꯟ ꯀꯝꯄ꯭ꯂꯦꯛꯁꯟ ꯉꯥꯛꯑꯒ ꯃꯄꯥꯟ ꯊꯣꯛꯇꯕꯗꯨ ꯄꯥꯝꯗꯦ ꯍꯥꯏꯅ ꯑꯃꯨꯛꯀ
ꯑꯦ ꯊꯣꯛꯅꯤꯡꯉꯤꯅꯦ ꯎꯝ ꯏꯃꯅꯕꯤ ꯂꯩꯕꯒꯤ ꯊꯣꯛꯇꯕꯅꯤꯅ
ꯌꯨꯝꯗ ꯃꯅꯨꯡꯗ ꯑꯗꯨꯝ ꯂꯩꯕꯁꯨ ꯕꯣꯔꯤꯡ ꯑꯣꯏ ꯑꯗꯨꯅꯦꯕ
ꯃꯥꯅꯦ ꯃꯥꯅꯦ ꯑꯩꯈꯣꯏ ꯀꯣꯏꯃꯤꯟꯅꯁꯦ
ꯅꯪꯁꯨ ꯇꯝꯄꯥꯛꯀ ꯂꯩꯕ꯭ꯔꯣ
ꯑꯩ ꯂꯥꯛꯗꯧꯣꯔꯦ
ꯑꯣ
ꯍꯧꯖꯤꯛꯇꯤ ꯆꯤꯡꯗ ꯑꯗꯨꯝ ꯂꯩꯔꯤꯗ
ꯑꯥ ꯆꯤꯡꯅ ꯂꯩꯕꯅ ꯍꯦꯟꯅ ꯅꯨꯡꯉꯥꯏꯅ
ꯍꯣꯏ ꯑꯁ ꯅꯣꯡ ꯆꯨꯝꯃꯟꯕꯒꯤꯀꯣ
ꯎꯝ
ꯀꯩꯁꯨ ꯇꯧꯕ ꯌꯥꯗꯣꯏꯅꯦ
ꯑ ꯌꯨꯝꯗ ꯂꯩꯕ꯭ꯔꯥ ꯍꯧꯖꯤꯛꯇꯤ
ꯍꯣꯏ ꯌꯨꯝꯗ ꯑꯗꯨꯝ ꯍꯤꯞꯄꯒꯗꯤ
ꯑꯣꯕ ꯆꯠꯇꯦ
ꯊꯕꯛꯁꯨ ꯆꯠꯇ꯭ꯔꯦ ꯅꯣꯡꯁꯨ ꯐꯠꯇꯦ
ꯍ ꯁꯤꯗꯗꯤ ꯅꯨꯡꯁꯥ ꯌꯥꯝ ꯀꯜꯂꯦ ꯀꯔꯤꯔꯥ
ꯑꯩꯔꯝꯒꯗꯤ ꯍꯧꯖꯤꯛꯇꯤ ꯅꯥꯊꯟꯗ ꯂꯩꯕ
ꯎꯝ ꯑ ꯂꯩꯗ ꯔꯨꯝꯗ ꯃꯣꯏ ꯇꯨꯝꯔꯒ ꯂꯩ
ꯑꯣ ꯅꯣꯏꯦꯟ ꯀꯥ ꯀꯌꯥꯒꯨꯝꯕ ꯂꯧꯕ ꯆꯠꯂꯣ
ꯀꯥ ꯑꯃꯗ ꯑꯗꯨꯝꯤꯆꯟ ꯑꯃ ꯂꯩ ꯇꯣꯏꯂꯦꯠꯁꯨ ꯑꯗꯨꯝ ꯑꯦꯇꯦꯆ ꯇꯧꯕꯗ ꯆꯂꯒ
ꯑꯣ ꯑ ꯆꯥꯎꯕ꯭ꯔꯥ ꯃꯣꯏ ꯔꯦꯟ ꯀꯥꯁꯤꯗꯤ
ꯀꯥꯎꯥꯎꯕꯅꯗꯦꯗ ꯃꯤ ꯑꯍꯨꯝꯒꯨꯝꯕ ꯂꯩꯕꯠ
ꯑꯣ ꯃꯤ ꯑꯍꯨꯝ ꯅꯣꯏ ꯂꯩꯕ꯭ꯔꯥ
ꯎꯝ
ꯑꯗꯨꯝ ꯌꯥꯕꯗꯤ ꯌꯥꯕ꯭ꯔꯥ ꯆꯤꯟꯕ꯭ꯔꯥ
ꯌꯥꯕꯨꯗꯂꯤ ꯌꯥ
ꯎ ꯀꯤꯠꯆꯦꯟ ꯑꯂꯥꯛꯄꯤ ꯍꯥꯏꯕꯀꯣ
ꯎꯝ ꯀꯤꯆꯟ ꯆꯥꯛꯊꯣꯛꯅꯤꯡꯉꯥꯏ ꯖꯒꯥ ꯑꯃ ꯂꯩꯌꯦꯕ
ꯑꯣ ꯊꯥꯒꯨꯝꯕꯗꯨꯗꯤ ꯀꯌꯥ ꯄꯤꯕ ꯆꯠꯂꯣꯅꯦ ꯑꯗꯨꯗꯤ
ꯂꯤꯁꯤꯡ ꯂꯤꯁꯤꯡ ꯀꯌꯥꯅꯤ ꯍꯥꯏꯕꯥꯏ ꯈꯪꯗꯦꯅꯤ
ꯑꯣ ꯅꯪꯅ ꯁꯨꯛꯄꯤ ꯄꯤꯗꯕꯒꯤ
ꯑ ꯔꯦꯁꯤꯄꯤꯤ ꯏꯗꯦ ꯀ ꯄꯩꯁꯥ ꯂꯩꯅꯤꯌꯦ ꯀꯣꯂꯦꯖꯇꯠꯄ ꯑꯗꯨꯕꯨ
ꯅꯆꯦ ꯑꯩꯈꯣꯏ ꯊꯕꯛ ꯇꯧꯔꯝꯕ
ꯑꯥ ꯃꯥꯒꯤ ꯅꯨꯄꯥꯗ ꯊꯕꯛ ꯇꯧꯋꯦ
ꯑꯣ ꯑꯣ ꯃꯥꯗꯤ ꯌꯨꯝ ꯄꯥꯟꯈ꯭ꯔꯕꯣ
ꯎꯝ ꯄꯥꯡꯁꯦ
ꯑꯣ ꯃꯥꯒ ꯃꯥꯏ ꯅꯨꯄꯥ ꯂꯩꯃꯤ ꯅꯣꯏ ꯑꯍꯨꯝ ꯂꯩꯕ
ꯑꯥ
ꯃꯥꯏ ꯅꯨꯄꯥꯒꯁꯕ
ꯑꯥ
ꯑꯦꯁ ꯅꯪ ꯃꯤꯕꯨ ꯗꯤꯁꯇꯥꯔꯕ ꯇꯧꯔꯤꯅꯦ
ꯑꯁ ꯃꯣꯏꯗ ꯂꯥꯛꯑꯣ ꯍꯥꯏꯕꯒꯤ ꯂꯥꯛꯄꯅꯦ ꯀꯩꯅꯣꯩꯅ
ꯎ ꯑꯩ ꯀꯩ ꯊꯕꯛ ꯇꯧꯕꯅꯣ ꯃꯥꯗꯤ ꯅꯪ ꯅꯨꯄꯤꯨꯗꯤ ꯅꯚꯏꯗꯤ ꯅꯚꯏꯗꯤ ꯀꯔꯤ ꯊꯕꯛ ꯇꯧꯕ ꯆꯜꯂꯣ
ꯃꯥꯅꯦꯦ ꯑꯣꯖꯅꯦ
ꯑ ꯅꯣꯏ ꯖꯥꯇꯤ ꯃꯥꯟꯅꯕ꯭ꯔꯣ
ꯎꯝ
ꯑꯗꯨꯗꯤ ꯃꯣꯏꯁꯤ ꯊꯛꯄ ꯑꯗꯨꯝ ꯆꯠꯈ꯭ꯔꯗꯤ ꯅꯪꯅ ꯌꯦꯡꯁꯤꯟꯕ ꯇꯥꯔꯦꯅꯦ ꯃꯇꯝꯗ
ꯎꯝ
ꯎꯝ ꯑꯉꯥꯡꯗꯤ ꯂꯩꯇ꯭ꯔꯤꯀꯣ
ꯍꯧꯖꯤꯛ ꯑꯉꯥꯡ ꯀꯟꯅ ꯁꯥꯔꯤ
ꯑꯣ
ꯐꯩꯅꯦ ꯑꯗꯨꯅꯦ
ꯄꯒꯅꯦꯅꯤ ꯂ ꯆꯗ
ꯑꯆꯥ ꯑꯆꯥ ꯑ ꯁꯊꯤ ꯔꯃꯅꯤꯗꯅꯤꯃꯔ
ꯑ ꯑꯁ ꯝꯁꯤꯌꯦ ꯑꯗꯨꯃꯥꯏ ꯑꯁ
ꯎꯝ ꯋꯥꯅꯤ ꯅꯪꯁꯦ
ꯎꯝ ꯑꯩꯈꯣꯏꯅ ꯆꯥꯕ ꯑꯦꯟꯁꯥꯡꯒꯨꯝꯕꯁꯨ ꯆꯥꯗꯦ ꯃꯥ ꯃꯊꯟꯗꯒꯤ ꯑꯃꯨꯛꯀ ꯍꯣꯡꯒꯅꯤ ꯑꯃꯨꯛꯀ ꯄꯤꯒꯅꯤ
ꯑ ꯀꯩ ꯊꯕꯛ ꯑ ꯀꯩ ꯊꯕꯛ ꯇꯧꯕ꯭ꯔꯥ ꯃꯥꯗꯤ
ꯆꯦꯔꯣ
ꯍꯣꯏ ꯍꯣꯏ
ꯀꯔꯤ ꯍꯥꯏꯕ ꯑꯃꯨꯛ ꯍꯥꯏꯕꯤꯌꯣ ꯅꯪ ꯅꯪ ꯃꯈꯣꯟꯁꯦ ꯁꯦꯡꯗꯕꯀꯣ ꯇꯥꯕ꯭ꯔꯣ
ꯑꯣ
ꯌꯣ ꯍꯣꯏ
ꯎꯝ ꯏꯆꯦ
ꯇꯥꯕ꯭ꯔꯣ
ꯑ
ꯅꯪ ꯐꯦꯕ꯭ꯔꯥꯏꯠ ꯑꯦꯟꯁꯥꯡꯗꯤ ꯀꯔꯤꯔꯣ
ꯐꯦꯕꯣꯔꯥꯏꯠ ꯏꯟꯁꯥꯡꯂꯣ ꯆꯤꯒꯤ ꯌꯦꯡ ꯗꯣ ꯍꯥꯎꯋꯦꯅ
ꯆꯨꯝꯃꯦ ꯆꯨꯝꯃꯦ ꯑꯗꯨꯝ ꯊꯥꯔꯛꯑꯣ ꯍꯥꯏꯕ ꯌꯥꯏꯅ ꯅꯣꯏꯗꯤ
ꯑꯁ ꯒꯦꯔꯤ ꯂꯝꯕꯤ ꯆꯠꯄ ꯅꯨꯡꯉꯥꯏꯇꯦ ꯍꯥꯏꯅ ꯏꯟꯁꯥꯡꯒꯨꯝꯕꯁꯨ ꯊꯥꯔꯛꯇ꯭ꯔꯦ ꯍꯧꯖꯤꯛꯀꯥꯟ
ꯍꯣꯏ ꯍꯣꯏ ꯆꯨꯝꯃꯦ ꯑꯗꯨꯅꯤ ꯑꯩꯁꯨ ꯌꯨꯝ ꯆꯠꯂꯒ ꯀꯣ ꯍꯜꯂꯕꯁꯨ ꯈꯔ ꯅꯨꯡꯉꯥꯏꯇꯕ ꯀꯣ ꯑꯗꯨꯒꯤ ꯂꯩꯕꯅꯤꯗ ꯅꯃꯥꯟꯅꯕꯤ ꯅꯃꯥꯟꯅꯕ ꯌꯥꯝꯕ꯭ꯔꯥ ꯏꯝꯐꯥꯜꯗ
ꯑꯁ ꯌꯥꯝꯗꯦ ꯃꯤ ꯈꯪꯅꯕ ꯂꯩꯔꯦ ꯑꯩꯗꯤ
ꯑꯩꯈꯣꯏ ꯄꯨꯜꯂꯁꯦ ꯍꯜꯂꯛꯄꯗ
ꯁꯤꯡꯖꯨ ꯆꯥꯥꯁꯦ
ꯆꯥꯁꯦ ꯆꯥꯁꯦ ꯂꯩꯕꯁꯤꯡꯁꯨꯀꯣ ꯏꯕꯥꯟꯕꯤ ꯂꯩꯕꯁꯤꯡꯁꯨ ꯌꯥꯝ ꯂꯥꯞ ꯂꯥꯞ ꯂꯥꯞꯅ ꯂꯩꯏꯕꯒꯤꯀꯣ
ꯄꯨꯕ ꯃꯇꯝꯁꯨ ꯂꯩꯇ꯭ꯔꯦ ꯃꯣꯏꯁꯤ
ꯅꯣꯏ ꯀꯣꯂꯦꯖꯀꯗꯤ ꯅꯥꯛꯄ꯭ꯔꯥ ꯅꯣꯏ ꯌꯨꯝꯗꯦ
ꯑꯁ ꯌꯥꯝ ꯂꯥꯞꯄꯦ
ꯋꯥ
ꯎꯝ ꯑꯣꯇꯣ ꯑꯅꯤ ꯇꯣꯡꯉꯦ
ꯑꯩ ꯑ ꯗꯥꯏꯒꯤ ꯀꯣꯂꯦꯖꯇ ꯆꯠ ꯇꯝꯕ
ꯑꯣ ꯐꯩꯅꯦ ꯅꯪꯁꯤꯗꯤ ꯑꯣꯖꯥ ꯑꯣꯏꯅꯤ ꯍꯥꯏꯅ ꯈꯟꯕ ꯃꯥꯜꯂꯦ
ꯑꯁ ꯈꯪꯗꯦꯗ ꯄꯩꯁꯥ ꯂꯩꯇ꯭ꯔꯗꯤ ꯌꯥꯔꯣꯏ ꯍꯥꯏꯅꯦ ꯑꯣꯖꯥ ꯑꯣꯏꯅꯤꯡꯔꯨꯁꯨ
ꯃꯥꯅꯦ ꯄꯩꯁꯥꯅ ꯈꯛ ꯇꯧꯕꯅꯤꯅ ꯍꯟꯗꯛꯁꯤꯗꯤ
ꯑ
ꯊꯕꯛ ꯁꯨꯒꯦꯁꯨ ꯄꯩꯁꯥ ꯂꯥꯏꯔꯤꯛ ꯇꯝꯒꯦꯁꯨ ꯄꯩꯁꯥ
ꯄꯩꯁꯥ ꯄꯩꯁꯥ
ꯅꯣꯏꯗꯤ ꯑꯁ ꯑꯥꯗꯗꯤ ꯁꯥꯝꯃꯟꯕꯅꯤꯅ ꯑꯃꯨꯛꯀ ꯇꯜꯂꯤꯅꯤ
ꯎꯝ ꯍꯧꯖꯤꯛꯁꯨ ꯅꯨꯡꯁꯥ ꯌꯥꯝꯅ ꯀꯟꯅ ꯁꯥꯔꯤꯅꯦ
ꯎꯝ ꯄꯀꯥ ꯌꯨꯝꯗ ꯂꯩꯕ꯭ꯔꯣ
ꯎꯝ
ꯅꯨꯡꯗꯥꯡ ꯁꯥꯔꯝꯃꯅꯤꯀꯣ
ꯍꯥꯏꯑꯦ ꯑꯁ ꯃꯦꯀꯞ ꯊꯣꯛ ꯃꯤꯦꯀꯞ ꯊꯣꯛꯄꯗ ꯍꯨꯃꯥꯡ ꯀꯥꯡꯗ ꯑꯁ
ꯑꯁ ꯑꯗꯨꯒ ꯅꯣꯏꯁꯦ ꯑꯍꯨꯝꯁꯦ ꯂꯩꯕ ꯅꯪꯁꯦ ꯈꯔ ꯐ꯭ꯔꯤ ꯑꯣꯏꯔꯝꯃꯣꯏꯀꯣ
ꯑ ꯂꯩꯕ ꯈꯔ ꯋꯥꯏ
ꯎꯝ ꯑꯣꯏꯔꯃꯅꯤ ꯅꯪ ꯑꯁꯦꯡꯕ ꯁꯤꯁꯇꯔ ꯑꯥ ꯅ ꯆꯦꯔꯣ
ꯑꯥ ꯁꯤꯡꯕ
ꯄꯣꯛꯃꯤꯟꯅꯕ
ꯎꯝ
ꯅꯣꯏꯅ ꯃꯕꯣꯡꯗꯨꯗꯤ ꯀꯌꯥ ꯃꯆꯤꯟ ꯃꯅꯥꯎ
ꯇꯔꯨꯛ
ꯅꯄꯥ ꯅꯃꯥꯅ ꯄꯣꯛꯄ
ꯑꯥ
ꯑꯣ ꯅꯨꯄꯤ ꯀꯌꯥ ꯅꯨꯄꯥ ꯀꯌꯥꯔꯣ
ꯅꯨꯄꯤ ꯑꯍꯨꯝ ꯅꯨꯄꯥ ꯑꯍꯨꯝ
ꯑꯦ ꯆꯞ ꯆꯥꯏꯅꯦ ꯃꯄꯥ ꯃꯥꯃꯥ ꯍꯩꯅꯦ ꯍ
ꯑꯗꯨꯃꯥꯏꯅ ꯍꯥꯏꯅꯦ ꯃꯤꯁꯤꯡꯁꯦ
ꯅꯪꯁꯤꯗꯤ ꯑꯇꯣꯝꯕꯤꯔꯣ
ꯎꯝ ꯑꯁ ꯌꯥꯝ ꯍꯩꯀꯣ
ꯅꯪꯅ ꯈꯣꯟꯗꯅ ꯑꯗꯨ ꯅꯪ ꯃꯊꯛꯇ ꯂꯣꯏ ꯌꯨꯝ ꯄꯥꯟꯈ꯭ꯔꯕ
ꯑ ꯑꯣ ꯑꯨꯝ ꯄꯥ꯭ꯔꯦ
ꯑꯣ ꯃꯊꯟꯗ ꯂꯦꯝꯍꯧꯔꯦ
ꯌꯥꯝꯟꯅ ꯂꯦꯝꯍꯧꯔꯦ
ꯑꯣ ꯑꯗꯨꯗꯤ ꯅꯃꯥ ꯅꯄꯥꯁꯨ ꯆꯍꯤꯗꯤ ꯌꯥꯝꯃꯃꯅꯤꯀꯣ
ꯏꯄꯥ ꯂꯩꯇ꯭ꯔꯦ
ꯑꯣ ꯍꯥꯏꯗꯤ ꯅꯥꯔꯒꯔꯥ ꯅꯠꯇ꯭ꯔꯒ
ꯈꯨꯗꯛꯇꯒꯤ ꯀꯔꯤꯅ ꯈꯪꯗꯦ ꯑꯩꯁꯨ ꯂꯩꯇꯦ ꯃꯄꯥꯟꯗ ꯂꯩꯔꯒ ꯂꯥꯏꯔꯤꯛ ꯇꯝꯃꯒ ꯂꯩꯔꯅ
ꯎꯝ ꯀꯨꯏꯈ꯭ꯔꯕꯣ
ꯆꯍꯤ ꯃꯔꯤꯒꯨꯝꯕ ꯁꯨꯔꯦ
ꯑꯗꯨꯒꯤ ꯅꯃꯥ ꯑꯩꯈꯣꯏꯅ ꯈꯨꯟꯗ ꯂꯩꯔꯝꯕꯅꯌꯥꯝꯕꯒ
ꯑ ꯑꯩꯃꯒ ꯑꯩꯒꯤ ꯏꯃꯥ ꯏꯅꯝꯃꯥꯒ
ꯑꯣ ꯃꯣꯏ ꯃꯣꯏꯁꯨ ꯃꯆꯥꯂꯦꯕ
ꯃꯆꯥ ꯄꯣꯛꯇ꯭ꯔꯤ
ꯑꯣ ꯌꯨꯝ ꯄꯥꯝꯕ ꯀꯨꯏꯗꯕ ꯃꯥꯜꯂꯦꯀꯣ
ꯎꯝ ꯌꯥꯝꯕ ꯑꯅꯤꯗꯤ ꯃꯆꯥ ꯂꯩꯔꯦ ꯑꯗꯣ ꯑꯃꯗꯤ ꯉꯩꯇ꯭ꯔꯤ
ꯌꯨꯝ ꯄꯥꯟꯕꯥꯂ ꯀꯨꯏꯗꯕꯒꯤꯅꯤꯀꯣ
ꯑꯥ
ꯅꯣꯏ ꯈꯨꯟꯗ ꯂꯥꯎ ꯁꯨꯕ꯭ꯔꯥ